ꯍꯜꯂꯣ
ꯇꯥꯕ꯭ꯔ
ꯇꯥꯏꯌꯦ ꯀꯔꯤ ꯇꯧꯔꯤꯅꯣ
ꯑꯉꯥꯡꯕꯨ ꯇꯨꯝꯅꯤꯡꯉꯥꯏ ꯇꯧꯏꯤꯅꯦ
ꯊꯩꯅꯣ ꯃ ꯀꯅꯅꯨꯡꯗ
ꯅꯍꯥꯟꯗꯣ
ꯑꯣ ꯅꯦꯋꯥ
ꯄꯥ ꯑ
ꯅꯦꯋꯥꯥꯛ ꯅꯣꯏ ꯅꯣꯏ ꯃꯐꯝꯗꯀꯣ ꯅꯦꯋꯥꯛ ꯅ ꯋꯥ ꯌꯥꯗꯕ ꯃꯥꯂꯦꯗ
ꯅꯨꯡꯉꯥꯏ ꯅꯨꯡꯉꯥꯏꯌꯦꯦ ꯀꯩꯕꯤꯔꯣꯅꯨꯡꯉꯥꯏ ꯅꯨꯡꯉꯥꯏꯇꯕ ꯇꯧꯗꯤꯍꯦ
ꯃ ꯁꯤꯗꯤ ꯌꯥꯏ ꯆ ꯄꯣꯕꯥ
ꯁꯤꯗ ꯂꯑꯣ ꯆ ꯑ
ꯆꯁꯠꯂꯦ ꯆ
ꯍꯣꯏ
ꯅꯪꯗ ꯋꯥꯗ ꯌꯥꯝ ꯑ ꯍꯨꯀꯣ
ꯋꯥꯕ
ꯀꯅꯥ ꯀꯅꯥ ꯂꯥꯎ ꯆ ꯂ ꯂꯥꯎ ꯆ ꯍ
ꯑꯍꯥꯎ ꯣꯏ ꯋꯥꯉꯗ ꯄꯨ꯭ꯔꯣ
ꯁꯤꯗꯤ ꯑꯗꯨ
ꯍ ꯋꯥ
ꯑꯩꯈꯣꯏꯒꯤ ꯈꯨꯟꯕꯨꯣ
ꯑ ꯇꯥꯕ
ꯅ ꯋꯥ ꯇꯥꯕ꯭ꯔ ꯅ ꯌꯥꯗꯤꯅꯦ ꯋꯥꯗꯣ ꯌꯥꯗꯦ ꯍꯥꯏꯕ